ꯀꯠꯇ ꯑꯦꯇꯥ
ꯅꯣꯏ ꯍꯧꯖꯤꯛ ꯅꯣꯡ ꯇꯥꯕ꯭ꯔꯣ
ꯉꯁꯥꯏ ꯉꯥꯛꯇꯪ ꯃꯃꯥꯡꯗ ꯇꯥꯔꯝꯃꯦ ꯍꯧꯖꯤꯛꯇꯤ ꯇꯥꯈꯤꯔꯦ ꯅꯣꯏꯗꯗꯤ ꯇꯥꯕ꯭ꯔꯣ
ꯑꯩꯈꯣꯏꯁꯨ ꯍꯧꯖꯤꯛ ꯉꯥꯛꯇꯪꯒꯤ ꯃꯃꯥꯡꯗ ꯉꯥꯛꯇꯪ ꯇꯥꯔꯝꯃꯦ ꯑꯗꯨꯒ ꯍꯧꯖꯤꯛꯄꯨꯗꯤ ꯍꯥꯡꯈ꯭ꯔꯦ ꯑꯩꯁꯨ ꯇꯣꯇꯤ ꯂꯥꯛꯄ ꯑꯗꯨꯒꯤ ꯉꯁꯥꯏꯗꯤ ꯏꯁꯤꯡ ꯀꯩꯀꯩ ꯌꯥꯔꯦꯗꯪ ꯆꯥ ꯀꯩꯀꯩꯗꯤ ꯆꯥꯔ ꯔꯕꯣ ꯉꯁꯤ ꯀꯃꯥꯏꯅ ꯇꯧꯏ ꯆꯥꯕꯨꯗꯤ ꯆꯥꯔꯝꯃꯅꯤ ꯊꯦꯡꯉꯦ
ꯀꯩꯅꯣ ꯅꯣꯡ ꯇꯥꯔꯁꯨ ꯇꯣꯇꯤ ꯂꯥꯛꯅꯕ ꯍꯥꯏꯁꯦ ꯅꯣꯏꯗꯨꯗꯤ ꯕꯦꯔꯥ ꯀꯥꯏꯍꯦ ꯀꯃꯥꯏꯅ ꯇꯧꯔꯤꯅꯣ ꯑꯗꯨꯗꯤ ꯍꯥꯏꯗꯤ ꯅꯣꯡ ꯇꯥꯕ ꯍꯥꯏꯁꯤꯗꯤ ꯏꯁꯤꯡ ꯑꯗꯨꯝ ꯃꯔꯥꯡ ꯀꯥꯏꯅꯏ ꯃꯇꯝꯗꯅ ꯇꯣꯇꯤ ꯂꯥꯛꯆꯔꯗꯤ ꯃꯣꯏꯁꯨ ꯈꯔ ꯇꯧꯕ ꯑꯃ ꯌꯥꯎꯔꯦꯗ ꯆꯥꯔꯦ ꯆꯥꯛꯄꯨꯗꯤ ꯅꯪꯗꯤ ꯀꯩ ꯏꯟꯖꯥꯡ ꯆꯥꯔꯒꯦ
ꯑꯩꯈꯣꯏ ꯉꯁꯤꯗꯤ ꯄꯥꯟ ꯏꯔꯣꯜꯂꯦ ꯅꯣꯡ ꯇꯥꯔꯁꯨ ꯏꯁꯤꯡ ꯌꯥꯐꯝ ꯂꯩꯇꯦꯗ ꯍꯥꯏꯗꯤ ꯅꯣꯡꯒꯤ ꯏꯁꯤꯡꯗ ꯀꯩꯁꯨ ꯌꯥꯗꯦꯕ ꯇꯣꯇꯤꯁꯦ ꯃꯣꯏ ꯑꯗꯨꯝ ꯍꯥꯏꯗꯤ ꯍꯞꯇꯥ ꯑꯃꯗ ꯑꯃꯃꯨꯛꯇꯤ ꯂꯥꯛꯄ ꯑꯗꯨ ꯑꯗꯨꯝ ꯃꯣꯏ ꯇꯤ ꯂꯥꯏ ꯂꯥꯛꯄꯅꯦ ꯑꯗꯨ ꯃꯣꯏꯁꯨ ꯂꯥꯛꯄ ꯊꯣꯛꯄꯣ ꯑꯗꯨꯃꯥꯏꯅ ꯂꯥꯛꯏꯅꯦ
ꯄꯥꯟꯗꯨ ꯅꯪ ꯏꯔꯣꯜꯂꯤꯔꯣ
ꯑꯩꯅ ꯏꯔꯣꯟꯗꯦ ꯁꯦꯝꯕ ꯈꯣꯠꯄꯕꯨꯗꯤ ꯑꯩꯅ ꯇꯧꯋꯦ ꯑꯗꯣ ꯑꯩꯈꯣꯏ ꯏꯃꯥꯅ ꯅꯠꯇ꯭ꯔꯣ ꯏꯔꯣꯟꯕꯅꯦ ꯑꯩꯁ ꯅꯉꯣꯟꯗ ꯀꯩꯅꯣꯝ ꯈꯪꯒꯩ ꯇꯗꯤ ꯑꯣꯛ ꯊꯣꯡꯕ ꯌꯥꯝ ꯆꯥꯅꯤꯡꯕ ꯑꯗꯨꯗ ꯍꯥꯏꯗꯤ ꯏꯁꯥꯅ ꯊꯣꯡꯉ ꯆꯥꯅꯤꯡꯕꯗꯣ ꯑꯣꯛꯇꯨ ꯀꯃꯥꯏꯅ ꯊꯣꯡꯏꯤ ꯅꯪ ꯍꯥꯏꯔꯣꯅꯦ
ꯑꯣ ꯈꯨꯊꯣ ꯃꯈꯜ ꯈꯔ ꯂꯩꯗ ꯑꯗꯣ ꯑꯃ ꯍꯥꯏꯗꯤ ꯊꯥꯎ ꯌꯥꯎꯔ ꯊꯣꯡꯕ ꯌꯥꯎꯗꯅ ꯊꯣꯡꯕ ꯑꯗꯒꯤ ꯈꯥꯡꯗ ꯊꯣꯡꯕ ꯑꯗꯒꯤ ꯀꯨꯀꯔ ꯀꯥꯝꯃꯒ ꯊꯣꯡꯕ ꯑꯗꯩ ꯃꯆꯨ ꯊꯥꯛꯑꯒ ꯊꯣꯡꯕ ꯑꯗꯩ ꯃꯆꯨ ꯌꯥꯎꯗꯕꯤꯗ ꯊꯣꯡꯕ ꯑꯗꯨꯝ ꯆꯝꯅ ꯐꯠꯄ ꯅꯪ ꯀꯔꯝꯕ ꯅꯣ ꯄꯥꯝꯃꯤꯁꯤꯅ
ꯑꯗꯨꯝ ꯐꯨꯠꯄ ꯆꯝꯅ ꯐꯨꯠꯄꯄꯨꯗꯤ ꯑꯗꯨꯝ ꯄꯨꯂꯞ ꯍꯥꯞꯆꯤꯜꯂꯒ ꯐꯨꯠꯂꯤꯗꯅ ꯑꯗꯨꯗꯣ ꯑꯩꯅ ꯍꯥꯏꯗꯤ ꯑꯗꯨꯝ ꯃꯆꯨ ꯍꯥꯞꯄꯒ ꯊꯣꯡꯕꯗꯨ ꯑꯣꯏꯅ ꯄꯥꯝꯃꯦ
ꯑꯣ ꯃꯆꯨ ꯍꯥꯞꯂꯒ ꯊꯣꯡꯕꯗꯣ ꯑꯗꯨꯝ ꯁꯥꯗꯣ ꯈꯔ ꯀꯜꯍꯟꯒꯦ ꯍꯥꯏꯕꯗꯤꯀꯣ ꯑꯗꯨꯝ ꯈꯥꯡꯗ ꯊꯣꯡ ꯌꯥꯔꯦꯀꯣ ꯑꯗꯨꯝ ꯑ ꯆꯞ ꯃꯥꯟꯅꯩ ꯇꯤꯜꯍꯧ ꯆꯅꯝ ꯍꯥꯟꯅ ꯑꯗꯨꯝ ꯉꯧꯕꯤꯔꯅꯤꯀꯣ ꯊꯥꯎ ꯈꯤꯇꯪ ꯇꯧꯔꯒ ꯉꯧꯕꯤꯔ ꯃꯇꯨꯡꯁꯤꯗ ꯑꯗꯨꯝ ꯎꯝ ꯃꯆꯨ ꯀꯔꯤ ꯀ ꯃꯣꯔꯣꯛ ꯀꯔꯤꯗꯣ ꯈꯔ ꯍꯥꯞꯆꯤꯜꯂꯅꯤ ꯀꯣ ꯑꯗꯨꯒ ꯇꯤꯜꯍꯧꯗꯣ ꯍꯥꯏꯐꯦꯠ ꯃꯨꯜꯍꯜꯂꯅꯤꯀꯣ ꯐꯖꯅ ꯃꯨꯜꯍꯜꯂꯒ ꯑꯣꯠꯂꯅꯤꯀꯣ ꯑꯗ ꯃꯨꯜꯍꯜꯂ ꯃꯇꯨꯡꯗ ꯑꯗꯨꯝ ꯁꯥꯗꯣ ꯑꯗꯨꯝ ꯍꯥꯞꯆꯤꯟ ꯌꯥꯔꯦ ꯁꯥ ꯍꯥꯞꯆꯤꯜꯂ ꯁꯥꯗꯣ ꯑꯗꯨꯝ ꯑꯇꯪ ꯃꯩꯌꯥꯛꯑꯗꯤ ꯀꯣ ꯁꯥꯗ ꯍꯥꯞꯄ ꯑꯗꯨꯝ ꯉꯍꯥꯛꯇ ꯉꯧꯔꯅꯤ ꯉꯧꯔꯅꯤ ꯉꯧꯔꯅꯤ ꯑꯗꯨꯝ ꯃꯥꯏ ꯃꯍꯤ ꯊꯣꯛꯂꯛꯀꯅꯤꯕ ꯁꯥꯥꯗꯨꯒꯤ ꯃꯍꯤꯗꯨ ꯀꯩꯅꯣ ꯀꯪꯁꯤꯜꯂꯀꯥꯟꯗꯣ ꯑꯗꯨꯝ ꯃꯍꯤ ꯍꯥꯞꯄꯤꯔꯅꯤ ꯑꯗꯨꯝ ꯁꯥꯎꯍꯟꯂꯦ ꯌꯥꯔꯅꯤ ꯑꯗꯨꯁꯨ ꯍꯥꯎꯕꯅꯦ ꯑꯗꯨꯃꯥꯏꯅ ꯇꯣꯡꯕ ꯃꯤ ꯍꯧꯖꯤꯛꯀꯥꯟ ꯆꯦꯔꯥꯒꯣꯡꯒ ꯊꯣꯡꯕ ꯑꯗꯩ ꯃꯥꯏꯔꯦꯟꯒ ꯊꯣꯡꯕ ꯇꯧꯕꯗꯨ ꯑꯗꯨꯅ ꯈꯔ ꯈꯦꯠꯅꯩꯀꯣ ꯃꯣꯏꯅ ꯑꯃꯨꯛ ꯀꯣꯟꯅ ꯑꯃꯨꯛ ꯃꯔꯦꯗꯣ ꯑꯩꯈꯣꯏ ꯑꯥꯂꯨ ꯍꯥꯞꯄꯤꯗꯅ ꯑꯩ ꯃꯣꯠꯇ ꯃꯥꯏꯔꯦꯟ ꯍꯥꯞꯇꯨꯏꯅꯦꯕ ꯑꯗꯨꯁꯨ ꯍꯥꯎꯕꯅꯦ ꯅꯪ ꯁꯣꯏꯕꯨꯝꯒ ꯊꯣꯡꯕꯗꯤ ꯆꯥꯔꯕꯣ
ꯁꯣꯏꯕꯨꯝꯒ ꯊꯣꯡꯕꯗꯤ ꯃꯤꯅꯗꯤ ꯌꯥꯝ ꯁꯣꯏꯕꯨꯝꯒ ꯑꯣꯛꯀ ꯊꯣꯡꯕꯒꯥꯏꯅ ꯌꯥꯝ ꯍꯥꯏꯅꯗ꯭ꯔꯦ ꯑꯩꯁꯨ ꯆꯥꯗꫪꯤ ꯁꯣꯏꯕꯨꯝꯒ ꯑꯣꯛꯀ ꯊꯣꯡꯕꯁꯨ ꯆꯥꯗ꯭ꯔꯦ ꯑꯗꯒꯤ ꯁꯣꯏꯕꯨꯝꯒ ꯍꯋꯥꯏ ꯆꯥꯔꯁꯨ ꯍꯥꯏꯅꯗ꯭ꯔꯥ ꯑꯗꯨꯁꯨ ꯑꯃꯨꯛ ꯆꯥꯗ꯭꯭ꯔꯤ ꯑꯗꯨꯝ ꯑꯩꯅ ꯆꯥꯏꯁꯦ ꯑꯗꯨꯝ ꯍꯥꯏꯗꯤ ꯆꯝꯅ ꯑꯗꯨ ꯂꯕ ꯃꯤ ꯑꯗꯣ ꯑꯩ ꯑꯣꯛꯁꯦ ꯈꯥꯡꯅ ꯊꯣꯡꯕ ꯆꯥꯅꯤꯡꯇꯦꯗ ꯅꯍꯥꯟꯃꯨꯛ ꯌꯨꯝꯗ ꯊꯣꯡꯉꯦꯕꯀꯣ ꯊꯥꯎ ꯍꯥꯞꯄꯒ ꯈꯥꯡꯅ ꯊꯣꯡꯕ ꯍꯥꯏꯗꯣ ꯆꯥꯅꯤꯡꯗꯦ ꯏꯀꯥꯟ ꯀꯟꯕꯗꯣ ꯆꯥꯅꯤꯡꯗꯦ ꯑꯣꯛꯀꯤ ꯊꯣꯠꯊꯣꯠ ꯂꯥꯎꯕꯗꯣ ꯂꯣꯏꯅ ꯆꯪꯉꯦ ꯑꯩꯗꯤ
ꯑꯗꯨ ꯑꯗꯨꯃꯥꯏꯅ ꯊꯣꯡꯒꯦ ꯍꯥꯏꯔꯗꯤ ꯉꯁꯥꯏ ꯑꯩꯅ ꯇꯣꯡꯕ ꯃꯑꯣꯡꯗꯣ ꯑꯗꯨ ꯇꯧꯗꯕꯤꯗ ꯀꯣ ꯑꯗꯨꯝ ꯀꯨꯀꯔꯗ ꯇꯔꯥꯔꯨꯛꯀꯨꯝ ꯀꯥꯝꯕꯤꯔꯣ ꯑꯗꯨꯒ ꯈꯤꯇꯪ ꯄꯦꯜꯂꯞ ꯇꯧꯔꯀꯥꯟꯗ ꯑꯗꯨꯅꯠꯇꯕꯤꯗ ꯀꯣꯟꯅ ꯊꯌꯥꯏ ꯍꯥꯞꯇꯕꯤꯗ ꯍꯥꯟꯅ ꯑꯃꯝ ꯉꯧꯕꯤꯗꯣ ꯑꯩꯈꯣꯏꯒꯤ ꯆꯞ ꯃꯥꯟꯅꯩꯑꯕ ꯈꯥꯡꯗ ꯑꯗꯨꯝ ꯍꯥꯟꯅ ꯊꯥꯎ ꯑꯩꯈꯣꯏ ꯑꯩꯒꯤ ꯀꯦꯞꯁꯨꯟꯒꯤ ꯊꯥꯎꯗꯣ ꯑꯅꯝ ꯊꯥꯎ ꯑꯣꯏꯍꯜꯂꯒ ꯇꯧ ꯌꯥꯕꯅꯦꯕ ꯏꯁꯥꯒꯤ ꯊꯥꯎ ꯍꯦ ꯑꯣꯏꯅ ꯁꯥꯊꯤꯑꯕ ꯃꯣꯏꯗꯤ ꯑꯗꯨꯗꯤ ꯊꯥꯎ ꯂꯩꯊꯣꯛꯄꯁꯨ ꯂꯩꯊꯣꯛꯇꯕꯃꯦꯕ ꯑꯗꯨꯃꯥꯏꯅ ꯇꯧꯔ ꯉꯧꯔꯁꯨ ꯌꯥꯏ ꯑꯗꯨꯗ ꯅꯪꯅ ꯌꯥꯝ ꯄꯦꯠꯄ ꯄꯥꯝꯕ ꯌꯥꯝ ꯊꯣꯠꯄ ꯄꯥꯝꯕꯗꯤ ꯑꯗꯨꯝ ꯀꯨꯀꯔꯗ ꯀꯥꯝꯕ ꯑꯗꯨꯝ ꯇꯧꯋ ꯅꯪ ꯊꯔꯣꯏꯒꯁꯨ ꯊꯣꯡꯁꯥ ꯊꯔꯣꯏꯒꯁꯨ ꯍꯥꯎꯕꯅꯤ ꯊꯔꯣꯏ ꯊꯣꯡꯕ ꯍꯥꯏꯁꯤꯗꯤ ꯇ ꯊꯧꯔꯣꯏ ꯊꯣꯡꯕꯁ ꯈꯔ ꯈꯔ ꯈꯔ ꯍꯥꯎꯋꯦꯗꯅ ꯑꯗꯨꯗ ꯑꯃꯨꯛ ꯎ ꯍꯥꯞꯆꯜꯂꯗꯤ ꯑꯗꯨꯝ ꯍꯥꯎꯋꯦ ꯑꯗꯨ ꯑꯗꯨꯁꯨ ꯍꯥꯎꯕꯅꯤ
ꯊꯔꯣꯏ ꯄꯜꯂꯒ ꯅ ꯊꯔꯣꯏꯕꯨ ꯆꯥꯟ ꯀꯦ ꯁꯔꯣ ꯆꯥꯛ ꯆꯥꯒꯦꯗ ꯀꯨꯏꯔꯦ ꯅꯍꯥꯟ ꯅꯣꯡꯃꯣꯏꯗꯤ ꯊꯔꯣꯏꯕ ꯃꯣꯏꯗꯤ ꯂꯥꯛꯑꯝꯕꯅꯦ ꯑꯗ ꯃꯣꯏ ꯁꯔꯣꯁꯨ ꯍꯥꯎꯔꯣꯏꯗꯕ ꯊꯔꯣꯅꯦꯕ ꯑꯗꯨꯒꯤꯗꯤ ꯍꯧꯗ꯭ꯔꯦ ꯑꯗꯨ ꯊꯔꯣꯏ ꯆꯥꯕ ꯍꯥꯏꯁꯦ ꯂꯣꯛ ꯇꯧꯋꯦꯕꯀꯣ ꯂꯣꯛ ꯊꯨꯡꯕ ꯃꯇꯝꯁꯨ ꯑꯣꯏꯕꯁꯨ ꯃꯣꯏꯅ ꯊꯣꯔꯛ ꯌꯣ ꯂꯥꯛꯄ ꯃꯇꯝꯗꯨꯗ ꯑꯗꯣ ꯆꯥꯕ ꯃꯇꯝꯕꯨ ꯂꯩꯔꯦ ꯑꯗꯣ ꯑꯩꯗꯤ ꯆꯪꯗꯣꯔꯦꯕ ꯑꯃꯨꯛ ꯋꯥꯠꯂꯛꯇ꯭ꯔꯦ ꯑꯩꯅ ꯆꯪꯗꯣꯏꯁꯦ
ꯑꯣ ꯊꯥꯔꯣꯏꯗꯣ ꯅꯣꯏꯅ ꯆꯥꯔꯤꯗꯣ ꯃꯇꯝ ꯂꯩꯌꯦꯕ ꯁꯤꯖꯜꯂꯑꯦꯕ ꯍꯥꯏꯗꯤ ꯅꯣꯡ ꯇꯥ ꯃꯇꯝꯗꯣ ꯑꯗꯨꯩ ꯊꯔꯣꯏꯗꯨꯗꯤ ꯍꯥꯏꯗꯤ ꯃꯣꯏ ꯂꯣꯛ ꯌꯥꯝ ꯊꯨꯡꯒꯟꯕꯅꯦꯕ ꯅꯠꯇꯕꯤꯗ ꯍꯧꯖꯤꯛꯀꯤ ꯃꯇꯝ ꯍꯥꯏꯗꯤ ꯅꯣꯡ ꯀꯩꯁꯨ ꯌꯥꯝ ꯇꯥꯗꯕ ꯃꯇꯝꯁꯦ ꯑꯁꯤꯒꯤ ꯊꯔꯣꯏꯗꯤ ꯐꯩꯌꯦ ꯑꯗꯨꯒ ꯊꯔꯣꯏꯗꯨꯁꯨ ꯑꯗꯨꯝ ꯂꯧꯕꯨꯛꯀꯤ ꯊꯔꯣꯏꯒ ꯑꯗꯒꯤ ꯇꯨꯔꯦꯟꯗꯒꯤ ꯌꯥꯡꯈꯨꯟꯕ ꯊꯧꯔꯛꯏꯗꯣ ꯑꯗ ꯈꯦꯠꯅꯕꯅꯤ ꯃꯍ ꯍꯥꯎꯗꯤ ꯑꯗꯨꯝ ꯑꯗ ꯂꯧꯕꯛꯀꯤ ꯊꯧꯔꯣꯏꯗꯨꯅ ꯑꯃꯨꯛ ꯈꯤꯇꯪꯛ ꯍꯥꯎ ꯋꯥꯠꯄꯅꯦꯕ ꯑꯗ ꯇꯨꯔꯦꯟꯒꯨꯝꯕ ꯀꯩꯗꯨꯝꯕ ꯑꯗꯨꯅꯦ ꯄꯥꯛ ꯐꯪꯗꯕꯅꯦ ꯍꯥꯏꯗꯤ ꯑꯌꯥꯝꯕ ꯁꯣꯏ ꯌꯣꯜꯂꯤꯁꯤ ꯂꯧꯕꯨꯛꯀꯨꯝꯕ ꯀꯩꯅꯣꯒꯨꯝꯕꯗ ꯀꯥꯕ ꯊꯧꯋꯏꯗꯣ ꯑꯌꯥꯝꯅ ꯌꯣꯟꯕꯅꯦꯕ ꯑꯗꯨꯗꯪꯅꯤꯗ ꯑꯗꯨꯝ ꯊꯔꯣꯏꯗꯗꯤ ꯑꯩ ꯑꯗꯨꯝ ꯆꯥꯗꯤ ꯌꯥꯝꯝ ꯆꯥꯏ ꯑꯗꯣ ꯊꯔꯣꯏꯗꯗꯤ ꯈ꯭ꯋꯥꯏ ꯍꯥꯎꯕ ꯂꯥꯏ ꯊꯔꯣꯏꯅ ꯈ꯭ꯋꯥꯏ ꯍꯥꯎꯋꯦꯗ ꯅꯪꯗꯤ ꯀꯔꯝꯕ ꯊꯔꯣꯏꯅꯣ ꯍꯥꯎꯒꯦ
ꯂꯥꯏꯊꯔꯣꯏꯅ ꯃꯃꯤꯡ ꯀꯗꯤ ꯈꯪꯗꯦ ꯑꯗꯨꯗ ꯃꯃꯤꯡꯕꯨꯗꯤ ꯃꯈꯜ ꯃꯈꯜ ꯂꯥꯏꯊꯔ ꯍꯥꯏꯕꯁꯤꯗ ꯑꯃ ꯃꯅꯤꯡ ꯉꯥꯛꯇꯨꯝꯂꯞ ꯇꯧꯕꯗꯨꯔꯥ
ꯍꯣꯏ ꯃꯅꯤꯡ ꯈꯔ ꯁꯥꯡꯕ ꯂꯩꯕ ꯑꯗꯣ ꯑꯩꯈꯣꯏꯒꯤ ꯀꯩ ꯍꯥꯏꯈꯔꯦ ꯂꯥꯏ ꯀꯩꯅꯣ ꯇꯧꯕ ꯅꯨꯃꯤꯠꯇ ꯑꯃ ꯑꯩꯈꯣꯏꯅ ꯊꯣꯡꯉꯒ ꯆꯥꯅꯕꯗꯣ ꯑꯥ ꯑꯥ ꯑꯗꯨꯒꯤ ꯊꯔꯣꯏꯗꯣ ꯑꯣꯏꯗꯣꯏꯅꯦ ꯑꯗꯨꯝꯗꯤ ꯑꯩꯒꯤ ꯅꯨꯡꯊꯔꯣꯏꯒ ꯂꯩꯕꯅꯦꯀꯣ ꯄꯤꯁꯤ ꯄꯤꯁꯤꯛ ꯄꯤꯛꯄꯅꯦꯕꯀꯣ ꯆꯨꯞꯄꯗ ꯌꯥꯝ ꯅꯨꯡꯉꯥꯏꯇꯕ ꯑꯗꯨꯗꯒꯤ ꯑꯗꯨ ꯊꯔꯣꯏꯗꯨꯅ ꯑꯃꯨꯛ ꯍꯥꯎꯗꯤ ꯍꯥꯎꯕ ꯑꯗꯨꯒ ꯍꯥꯏꯗꯤ ꯑꯃꯨꯛ ꯁꯔꯞ ꯇꯧꯔꯔꯣ ꯇꯧ ꯀꯥꯟꯗꯅ ꯑꯃꯨꯛ ꯑꯗꯨꯅ ꯍꯥꯎ ꯍꯦꯜꯂꯦꯕ ꯑꯗꯒꯤ ꯏꯆꯝ ꯆꯝꯅ ꯊꯣꯡꯉꯥꯟꯅꯕꯕꯨꯗꯤ ꯑꯗꯨꯝ ꯐꯖꯅ ꯑꯂꯨꯒꯐꯅ ꯍꯥꯞꯄ ꯊꯣꯡꯕꯗꯣ ꯑꯗꯨꯗꯤ ꯂꯥꯏꯟ ꯊꯣꯏꯅ ꯍꯥꯎ ꯍꯦꯜꯂꯦ ꯁꯣꯏꯕꯨꯝ ꯈꯤꯇꯪ ꯍꯥꯞꯄ ꯌꯥꯝ ꯍꯥꯞꯇꯕ ꯁꯣꯏꯕꯨꯝ ꯈꯤꯇꯪ ꯍꯥꯞꯄ ꯃꯣꯏ ꯃꯅꯝꯗꯣ ꯆꯪꯍꯟꯕ ꯑꯗꯨꯅ ꯍꯥꯎꯋꯦ
ꯑꯁ ꯑꯩ ꯆꯝꯊꯣꯡꯒ ꯊꯣꯡ ꯐꯖꯅ ꯍꯩꯇꯦꯗ ꯅꯪ ꯆꯝꯊꯣꯡꯒꯁꯤ ꯉꯥ ꯊꯥꯕꯅ ꯊꯣꯡ ꯍꯩ ꯍꯥꯏ ꯑꯩꯗꯤ ꯍ ꯇꯦꯡ ꯀꯃꯥꯏ ꯀꯃꯥꯏꯅ ꯊꯣꯡꯅꯣꯏ ꯌꯥꯝ ꯊꯣꯡꯉ ꯅꯪ ꯌꯥꯝ ꯊꯣꯡꯕ ꯉꯔꯥꯡ ꯅꯍꯥꯟ ꯊꯣꯡꯉꯤꯒ ꯍꯥꯏꯕꯗꯣ ꯑꯩ ꯀꯥꯎꯈ꯭ꯔꯦꯅꯦ ꯀꯩ ꯆꯥꯝꯊꯣꯡ ꯑꯣꯏꯗꯣꯏꯅꯣ ꯑꯩꯗꯣ
ꯆꯝꯊꯣꯡꯗꯤ ꯑꯗꯨꯝ ꯍꯩꯗ ꯍꯥꯏꯗꯤ ꯈꯥꯃꯦꯟꯁꯤꯟꯒ ꯉꯥꯡ ꯑꯇꯥꯎꯕ ꯊꯣꯡꯕꯁꯨ ꯍꯥꯎꯋꯤ ꯑꯗꯣ ꯍꯥꯏꯁꯦ ꯍꯥꯏꯗꯤ ꯇꯤꯜꯍꯧ ꯆꯅꯝ ꯍꯥꯏꯗꯤ ꯇꯅꯝꯕꯨꯗꯤ ꯍꯥꯞꯄꯔꯣꯏ ꯇꯤꯜꯍꯧ ꯃꯅꯥ ꯑꯣꯏꯔꯁꯨ ꯌꯥꯏ ꯅꯄꯥꯛꯄꯨ ꯑꯣꯏꯔꯁꯨ ꯌꯥꯏ ꯑꯗꯨꯅ ꯏꯁꯤꯡꯗ ꯍꯥꯞꯄꯒꯅꯦ ꯉꯥꯛꯇꯪ ꯁꯧꯍꯜꯂꯀꯥꯟꯗꯣ ꯑꯩꯗꯤ ꯃꯣꯏ ꯀꯨꯀꯔꯗ ꯊꯣꯡꯕꯗꯩꯗꯤ ꯑꯩꯈꯣꯏ ꯑꯥꯗꯗꯤ ꯑꯗꯨꯝ ꯍꯥꯏꯗꯤ ꯕꯣꯏꯂꯔꯒꯨꯝꯕ ꯃꯈꯥ ꯐꯥꯛꯄ ꯑꯗꯨ ꯑꯗꯨꯗ ꯊꯣꯡꯉꯦꯕ ꯑꯗꯨꯅ ꯑꯗꯨꯝ ꯅꯨꯡꯉꯥꯏ ꯍꯥꯏꯗꯤ ꯇꯤꯜꯍꯧ ꯀꯩꯀꯩ ꯍꯥꯞꯆꯤꯜꯂꯒ ꯁꯤꯡ ꯂꯩꯔꯒꯅꯁꯤꯡ ꯈꯔ ꯍꯥꯞꯄꯅꯦ ꯑꯗꯨꯒ ꯉꯥꯔꯤꯁꯦ ꯉꯥꯔꯤ ꯌꯥꯝ ꯄꯛꯅꯕꯅꯦꯕ ꯆꯝꯊꯣꯡꯕꯗꯗꯤ ꯉꯥꯔꯤ ꯈꯔ ꯍꯥꯞꯆꯤꯜꯂꯒ ꯁꯧꯍꯜꯂꯕ ꯑꯗꯨꯝ ꯉꯇꯪꯁꯨ ꯑꯗꯨꯝ ꯏꯁꯤꯡ ꯃꯣꯏꯟꯐꯥꯎ ꯁꯧꯍꯜꯂꯦꯗꯅ ꯋꯥ ꯍꯥꯞꯄꯅꯤ ꯑꯗꯨꯒ ꯈꯥꯃꯦꯟ ꯑꯁꯤꯟ ꯊꯣꯡꯒꯦ ꯍꯥꯏꯔꯒꯅ ꯈꯥꯃꯦꯟ ꯑꯁꯤꯟ ꯍꯥꯞꯄꯅꯤ ꯑꯗꯨ ꯊꯣꯛꯄ ꯑꯗꯣ ꯑꯩꯈꯣꯏꯗꯤ ꯁꯨꯃꯥꯏꯅ ꯇꯧꯔꯤꯅꯦ ꯍꯥꯏꯗꯤ ꯑꯩꯈꯣꯏꯅ ꯅꯨꯡꯗꯥꯡ ꯑꯩꯈꯣꯏ ꯃꯦꯠꯁꯀꯤ ꯑ ꯑꯇꯕ ꯄꯤꯕ ꯅꯨꯃꯤꯠꯁꯦ ꯑ ꯑꯇꯥꯎꯕ ꯀꯩꯒꯨꯝꯕ ꯆꯥꯗ ꯇꯥꯗꯤꯦ ꯅꯣꯡꯉꯥꯜꯂꯒꯅꯦ ꯑ ꯖꯤꯒꯌꯥꯗ ꯏ ꯅꯁꯀꯨꯁ ꯑꯣꯔꯁꯤ ꯌꯥ ꯗꯁ ꯀꯨꯋꯁꯀ ꯊꯣꯡꯅꯕ ꯊꯝꯃꯤꯅꯦ ꯗꯁ ꯀꯨꯋꯁꯀ ꯐꯃꯦꯁꯤꯒ ꯊꯣꯡꯕꯕꯁꯤꯅ ꯉꯥ ꯍꯧꯖꯤꯛꯀꯤ ꯑꯇꯥꯎꯕꯗꯣ ꯃꯆꯦꯠ ꯃꯆꯦꯠ ꯁꯦꯠꯄꯒ ꯍꯥꯃ ꯈꯣ ꯍꯥꯎꯅꯤꯗ ꯑꯗꯣ ꯍꯌꯦꯒꯨꯝ ꯑꯃ ꯑꯗꯨꯝ ꯊꯣꯡꯉꯒ ꯌꯦꯡꯉꯣ ꯍꯥꯏꯗꯤ ꯏꯅꯤ ꯆꯝꯊꯣꯡꯒꯨꯝꯕꯁꯤꯅ ꯄꯥꯝ ꯍꯦꯜꯂꯦꯕ ꯑꯇꯣꯞꯄ ꯊꯥꯎ ꯈꯥꯛꯄ ꯏꯟꯖꯥꯡꯗꯒꯤꯗꯤ ꯑꯩꯈꯣꯏ ꯑꯥꯗꯗꯤ ꯍꯥꯏꯗꯤ ꯃꯣꯏ ꯑꯌꯨꯛ ꯈꯨꯗꯤꯡꯒꯤ ꯍꯋꯥꯏ ꯄꯤꯔꯝꯃꯤꯅ ꯍꯋꯥꯏ ꯁꯤꯖꯤꯟꯅꯃꯤꯠ ꯈꯨꯗꯤꯡꯒꯤ ꯆꯥꯅꯤꯡꯗꯑꯕ ꯑꯗꯨꯒꯤ ꯅꯪ ꯑꯗꯨꯏꯗ ꯂꯩꯔꯤꯗꯨ ꯑꯗꯨ ꯅꯪ ꯅꯁꯥꯅ ꯊꯣꯡꯁꯔ ꯆꯥꯏꯕ ꯃꯣꯏꯅ ꯄꯤꯔꯤꯗꯣ
ꯑꯩꯗꯤ ꯏꯁꯥꯅ ꯊꯣꯡꯉꯒ ꯆꯥꯏꯗ ꯑꯗꯣ ꯑꯗꯨꯝ ꯐꯖꯅ ꯊꯣꯡꯉꯤꯗꯥꯥꯏꯅ ꯊꯣꯡꯕꯗꯨꯁꯨ ꯑꯗꯨꯝ ꯍꯥꯏ ꯆꯝꯊꯣꯡ ꯊꯣꯡꯕꯗꯣ ꯑꯃꯨꯛꯃꯨꯛ ꯑꯩꯅ ꯊꯣꯡꯕꯗꯣ ꯃꯩꯒꯤ ꯂꯥꯡꯒꯨꯝ ꯂꯥꯛꯀꯨꯝ ꯇꯧꯕ ꯍꯥꯏꯗꯩ ꯑꯩ ꯃꯩꯤ ꯍꯥꯞꯄꯁꯨ ꯍꯩꯇꯦꯕ ꯍꯥꯏꯗꯤ ꯍꯦꯛꯇ ꯍꯥꯞꯄꯨꯔꯒꯅ ꯍꯦꯛꯇ ꯃꯍꯤ ꯌꯥꯝꯕ ꯑꯗꯒꯤ ꯈꯤꯇꯪ ꯍꯥꯞꯄꯒꯅ ꯍꯦꯇ ꯋꯥꯠꯄ ꯇꯧꯕ ꯑꯗꯒꯤ ꯆꯝꯊꯣꯡ ꯊꯣꯡꯕꯗꯣ ꯍꯦꯛꯇ ꯍꯥꯏꯗꯤ ꯉꯥꯔꯤ ꯍꯥꯄ ꯍꯥꯞꯍꯧꯔꯅꯤ ꯑꯗꯨꯒ ꯑꯃꯨꯛ ꯀꯩꯅꯣꯝ ꯑꯗꯨꯝ ꯋꯥꯠꯍꯧ ꯇꯧꯕ ꯑꯗꯒꯤ ꯑꯗꯒꯤ ꯊꯣꯡꯕ ꯈꯨꯠꯊꯣꯡꯗꯨꯅꯔꯁꯨ ꯈꯪꯗꯦꯀꯣ ꯑꯩꯁꯨ ꯑꯗꯨꯝ ꯆꯥꯛ ꯊꯣꯡ ꯊ ꯑꯃꯨꯛ ꯊꯣꯡꯕꯅꯦ ꯍꯥꯏꯗꯤ ꯑꯩꯈꯣꯏꯅ ꯊꯣꯡꯕꯁꯤꯗꯤ ꯂꯖꯅ ꯊꯣꯡ ꯍꯩꯇꯦ ꯑꯇꯣꯞꯄ ꯁꯥꯒꯨꯝꯕ ꯌꯦꯟꯒꯨꯝꯕ ꯉꯅ ꯉꯥꯅꯨꯒꯨꯝꯕ ꯑꯗꯨꯝ ꯃꯈꯜ ꯃꯈꯜ ꯑꯣꯛꯀꯨꯝꯕ ꯊꯣꯡꯀꯥꯟꯗꯗꯤ ꯑꯩꯈꯣꯏ ꯐꯖꯅ ꯊꯣꯡꯍꯩꯌꯦꯕ ꯑꯠꯇꯦ ꯆꯥꯅꯤꯡꯅ ꯊꯣꯡꯕꯩꯔꯥ ꯈꯪꯗꯦꯀꯣ ꯑ ꯑꯩꯈꯣꯏ ꯊ ꯊꯣꯡ ꯊꯣꯡꯗꯨ ꯆꯥ ꯆꯥꯅꯤꯡꯗꯦꯗꯅ ꯑꯗꯨꯏꯗꯗꯤ ꯈꯪꯗꯦ ꯍꯥꯎꯇꯦ ꯑꯗꯨꯣ ꯉꯁꯤꯕꯨꯗꯤ ꯍꯥꯎꯋꯦ ꯉꯁꯤꯗꯤ ꯏꯔꯣꯜꯂꯦꯕ ꯑꯩ ꯏꯔꯣꯜ ꯑꯃꯨꯛ ꯆꯥꯗꯕꯅꯦꯕ ꯉꯁꯤ ꯏꯔꯣꯜ ꯐꯅ ꯏꯔꯣꯜꯂꯦ ꯉꯥꯒ ꯊꯥꯅ ꯏꯔꯣꯜꯂꯦ ꯌꯥꯝ ꯍꯥꯎꯈꯤ ꯉꯁꯤꯗꯤ
ꯀꯔꯤ ꯀꯔꯤ ꯏꯔꯣꯜꯂꯤꯕ
ꯉꯁꯤꯗꯨꯣ ꯁꯤꯕꯣꯠꯀ ꯌꯦꯟꯇ꯭ꯔꯦꯡꯕ ꯏꯔꯣꯟꯕꯅꯦ ꯑꯗꯨꯝ ꯍꯥꯎꯗꯤ ꯍꯥꯎꯏ ꯑꯗꯨꯝ ꯉꯥꯗꯨꯅ ꯑꯩ ꯉꯥ ꯅꯍꯥꯟ ꯂꯩꯕ ꯑ ꯆꯥꯗꯅ ꯑꯃꯝ ꯂꯩꯔꯕ ꯉꯥꯁꯤ ꯊꯣꯡꯒꯦ ꯇꯧꯔ ꯊꯣꯡꯉꯦ ꯇ ꯑꯗꯨꯝ ꯀꯥꯎꯔꯕ ꯑꯀꯪꯕꯅꯦꯕ ꯑꯌꯥꯏꯕ ꯑꯩꯈꯣꯠ ꯄꯨꯔꯛꯄ ꯀꯥꯎꯔꯕ ꯑꯗꯨꯝ ꯑꯗꯨꯗꯨ ꯀꯩꯅꯣꯗ ꯐꯨꯠꯄꯗ ꯌꯥꯎꯍꯜꯂꯦꯕ ꯉꯥꯗꯨꯒ ꯉꯥꯔꯤꯗꯨꯒ ꯄꯨꯂꯞꯄꯅ ꯑꯗꯨ ꯉꯥꯟꯕꯗꯨꯗ ꯑꯗꯨꯒ ꯇꯧꯔꯒ ꯃꯦꯠꯄꯅꯦ ꯃꯦꯠꯂꯒ ꯏꯔꯣꯟꯕ ꯍꯥꯎꯋꯏ ꯃꯣꯔꯣꯛꯁꯨ ꯀꯩꯅꯣꯗꯣ ꯏꯔꯣꯟꯝꯕꯅꯦ ꯃꯣꯔꯣꯏ ꯑꯇꯦꯛꯄꯗꯣ ꯑꯗꯨ ꯇꯧꯔ ꯏꯔꯣꯟꯕ ꯑꯁꯪꯕꯗꯣ
ꯍꯣꯏ ꯑꯗꯨꯃꯥꯏꯅ ꯅꯣꯡ ꯐꯥꯗꯣꯛ ꯆꯥꯕꯁꯨ ꯍꯥꯎꯕꯅꯦ ꯍꯥꯏꯗꯤ ꯑꯁ ꯌꯥꯥꯡꯒꯤ ꯍꯥꯏꯗꯤ ꯃꯈꯟ ꯃꯈꯟ ꯁꯤꯜꯂꯒ ꯆꯥꯕꯅ ꯐꯩꯗꯅ ꯍꯥꯏꯗꯤ ꯆꯥꯕ ꯑꯝꯇ ꯆꯪꯉꯤ ꯆꯥꯕꯅꯤꯅ ꯑꯗꯨꯃꯥꯏꯅ ꯅꯣꯡ ꯐꯥꯗꯣꯛꯅ ꯅꯥꯀꯟꯗ ꯆꯥꯕꯅꯤꯅ ꯌꯥꯏ ꯑ ꯆꯅꯤ ꯆꯅꯤ ꯍꯜꯂꯒ ꯆ ꯄꯨꯡꯒꯩꯒꯟꯇꯤ ꯑꯃꯨꯛ ꯏꯔꯣꯟꯒꯁꯨ ꯍꯥꯎꯕꯅꯦ
ꯎꯝ ꯑꯩꯁꯤꯗ ꯂꯩꯀꯥꯟꯗꯗꯤ ꯑꯗꯨꯝ ꯊꯥꯎ ꯆꯠꯅꯤ ꯀꯥꯟꯗꯗꯤ ꯑꯗꯨꯝ ꯉꯥ ꯀꯧꯇꯥꯥꯁꯦ ꯑꯩꯗꯤ ꯕꯦꯁꯅꯦꯕ ꯉꯥ ꯀꯧꯇꯥꯥꯁꯦ ꯑꯗꯨꯝ ꯊꯣꯛꯑꯝ ꯆꯥꯔꯤꯅꯦꯕ ꯑꯗꯨꯩ ꯏꯥꯟꯅꯕꯅ ꯑꯩꯁꯦ ꯉꯥ ꯀꯧꯇꯥ ꯃꯥꯜꯂꯦꯅ ꯍꯥꯏꯔꯝꯃꯤ ꯉꯥ ꯀꯧꯇꯥꯗ ꯆꯥꯎꯋꯦ ꯑꯩꯉꯧꯇꯥꯥꯁꯦ ꯑꯗꯨꯝ ꯍꯩꯅꯕ ꯍꯥꯏꯇꯥꯔꯦ ꯍꯥꯎꯁꯨ ꯍꯥꯎ ꯏꯇꯣ ꯑꯃꯝꯇꯣꯛ ꯊꯣꯡꯕꯗꯣ ꯍꯥꯏꯗꯤ ꯑꯩꯗꯤ ꯑꯁ ꯆꯝꯊꯣꯡ ꯆꯥꯅꯤꯡꯉ ꯇ ꯀꯥꯟꯗꯀꯣ ꯑꯗꯨꯝ ꯉꯥꯔꯣꯛꯇ ꯑꯗꯨꯝ ꯊꯣꯡꯉꯒ ꯆꯥꯕ ꯑꯗꯨꯝ ꯐꯖꯅ ꯊꯣꯡꯉꯦ ꯑꯗꯣ ꯅꯪ ꯅꯪꯗꯤꯤ ꯉꯥꯎꯕꯗ ꯍꯥꯏꯅꯗ꯭ꯔꯣ
ꯑꯩꯕꯨꯗꯤ ꯍꯩꯅꯦ ꯉꯥꯛ ꯀꯀꯁꯤꯦ ꯄꯥꯛ ꯆꯥꯗꯦꯗ ꯍꯥꯏꯗꯤ ꯑꯩꯈꯣꯏ ꯃꯥꯃꯥ ꯍꯣꯏꯗꯤ ꯆꯥꯗꯦꯕ ꯑꯩꯗꯤ ꯑꯩ ꯈꯨ ꯑꯩꯁꯨꯅꯦ ꯌꯦ ꯑꯗꯨꯨꯝ ꯊꯣꯡꯕ ꯑꯗꯨ ꯑꯩꯗꯤ ꯉꯥ ꯈꯧꯇꯥ ꯊꯣꯡꯕꯅꯦꯅ ꯄꯥꯝꯃꯦ ꯑꯗꯣ ꯑꯩꯗꯤ ꯉꯥ ꯀꯧꯇꯥꯁꯤ ꯊꯣꯡꯗꯦ ꯀꯃꯥꯏꯅ ꯇꯧꯒꯦꯅꯪ ꯊ ꯈꯨꯊꯣꯡꯗꯨꯕ
ꯉꯥꯀꯧꯇ ꯏꯆꯝ ꯆꯝꯅ ꯊꯣꯡꯉꯦꯗ ꯑꯩꯈꯣꯏꯒꯤ ꯑꯍꯥꯟ ꯍꯧꯕꯒꯤ ꯀꯩꯅꯣꯗꯣ ꯑꯗꯨꯝ ꯆꯞ ꯃꯥꯟꯅꯩꯀꯣ ꯏꯟꯖꯥꯡ ꯑꯗꯨ ꯊꯣꯡꯕ ꯊꯥꯎ ꯍꯧꯕꯗꯨꯒ ꯊꯥꯎꯗꯨ ꯌꯥꯝ ꯌꯥꯝꯗ ꯈꯤꯇꯪ ꯍꯥꯞꯄꯅꯦꯀꯣ ꯑꯗꯨꯒ ꯉꯥꯗꯣ ꯑꯩꯈꯣꯏ ꯉꯥꯗꯣ ꯑꯩꯈꯣꯏ ꯉꯥ ꯀꯧꯇꯥ ꯃꯈ ꯃꯈꯟꯈꯠꯂꯛꯑꯦꯕꯀꯣ ꯑꯩꯈꯣꯏ ꯃꯦꯇꯔꯤꯌꯦꯜꯒꯨꯝꯕ ꯀꯩꯅꯣꯒꯨꯝꯕ ꯑꯣꯏꯗꯣꯏꯅꯤꯀꯣ ꯃꯣꯏꯗꯣ ꯉꯥ ꯑꯗꯣ ꯍꯥꯏꯐꯦꯠ ꯉꯥꯗꯨꯒꯨꯝ ꯑꯣꯏꯔꯗꯤ ꯍꯥꯟꯅ ꯉꯥꯗꯣ ꯇꯥꯎꯊꯣꯛꯄ ꯊꯥꯎꯗꯨꯗ ꯂꯧꯊꯣꯛꯑꯒ ꯇꯧꯕ ꯌꯥꯏꯑꯕꯀꯣ ꯑꯕꯤꯗ ꯏꯆꯝ ꯆꯝꯕ ꯍꯣꯏ ꯉꯥ ꯀꯧꯇ ꯑꯦ ꯋꯥꯟꯒꯨꯝꯕ ꯂꯩꯕꯗꯣ ꯑꯗꯨꯒꯨꯝꯕꯗꯤ ꯀꯩꯅꯣ ꯇꯧꯋꯦ ꯃꯣꯏꯗꯤ ꯑꯗꯨꯝ ꯆꯞ ꯃꯥꯟꯅꯩꯑꯕ ꯇꯤꯂꯧ ꯆꯅꯝ ꯉꯧꯔꯅꯦꯕꯀꯣ ꯑꯗꯨꯒ ꯃꯣꯏ ꯃꯍꯤꯗꯣ ꯃꯍꯤꯗꯣ ꯍꯥꯞꯄꯅꯤ ꯃꯍꯤꯗꯣ ꯍꯥꯞꯇ ꯍꯇ ꯕ꯭ꯔꯣꯡ ꯕ꯭ꯔꯣꯡ ꯁꯧꯍꯜꯂꯅꯤꯀꯣ ꯑꯗ ꯑꯃꯨꯛ ꯍꯥꯏꯗꯤ ꯍꯥꯏꯐꯦꯠ ꯃꯍꯤꯗꯨꯣ ꯀꯪꯁꯤꯜꯂꯛꯄ ꯇꯧ ꯃꯇꯥꯡꯗꯣ ꯑꯗ ꯉꯥ ꯊꯥꯗꯕ ꯉꯥ ꯊꯥꯗ ꯀꯥꯟꯁꯤꯗ ꯑꯗꯨꯝ ꯑꯗꯨꯝ ꯉꯥꯛꯇꯪ ꯂꯩꯔꯦ ꯃꯤꯅꯤꯠ ꯃꯉꯥꯃꯨꯛ ꯂꯩꯔꯦ ꯑꯗꯨꯝ ꯃꯨꯟꯕꯅꯤꯅ ꯃꯣꯏꯗꯤ ꯊꯨ ꯍꯥꯏꯗꯤ ꯃꯨꯟꯂ ꯄꯤꯔꯛꯄ ꯄꯣꯠꯅꯤꯅꯀꯣ ꯃꯨꯟꯕꯅꯦ ꯑꯗ ꯃꯦꯀꯔꯤꯜꯒꯨꯝꯕ ꯍꯥꯏꯗꯤ ꯗꯤ ꯍꯅ ꯃꯍꯤꯗꯣ ꯐꯖꯅ ꯉꯥꯎꯀꯣ ꯍꯥꯟꯅ ꯇꯥꯎꯊꯣꯛꯈ꯭ꯔ ꯃꯇꯨꯡꯗꯣ ꯃꯍꯤꯗꯣ ꯑꯃꯨꯛ ꯂꯧꯕ ꯑꯗꯨꯗ ꯆꯞ ꯃꯥꯟꯅꯩꯗ ꯆꯠꯄꯨꯗꯤ ꯃꯥꯟꯅꯩꯗ ꯑꯩꯗꯣ ꯀꯩꯁꯨ ꯈꯦꯠꯅꯗꯦꯕ ꯅꯪ ꯆꯥꯔ ꯌꯦꯡꯉꯣ ꯑꯩ ꯑꯩ ꯍꯥꯏ ꯃꯑꯣꯡꯗꯣ ꯑꯝꯇꯁꯨꯀꯣ ꯅꯪꯒꯤ ꯑꯗꯨꯝ ꯃꯔꯣꯏ ꯅ ꯃꯣꯏꯅ ꯃꯌꯥꯝꯃ ꯑꯗꯨꯝ ꯁꯨꯅ ꯍꯥꯞꯄꯗꯣ ꯑꯗꯨꯒ ꯆꯥꯔꯁꯨ ꯍꯥꯎꯕꯅꯤꯗ
ꯍꯥꯎꯕꯅꯦ ꯁꯥ ꯃꯔꯣꯏ ꯀꯥꯗꯣ ꯍꯥꯞꯄꯒ ꯑꯩꯈꯣꯏ ꯏꯃꯥꯟꯅꯕꯤꯅ ꯑꯥꯗ ꯊꯣꯡꯉꯦꯕꯀꯣ ꯑꯩꯕꯨꯗꯤ ꯑꯝꯇ ꯊꯣꯡꯗ꯭ꯔꯤ ꯃꯥ ꯊꯣꯡꯕꯁꯨ ꯉꯥ ꯑꯗꯨ ꯍꯦꯛꯇ ꯇꯣꯏꯒꯜꯂꯦꯅ ꯉꯥ ꯑꯗꯣ ꯍꯥꯟꯅ ꯅꯪ ꯍꯧꯖꯤꯛ ꯍꯥꯏꯕ ꯊꯥꯎꯗ ꯍꯥꯟꯅ ꯉꯥꯗꯣ ꯇꯥꯎꯊꯣꯛꯑ ꯇꯧꯕꯗꯣ ꯑꯗꯨꯃꯥꯏꯅ ꯇꯧꯔꯒ ꯊꯣꯡꯉꯦ ꯑꯦ ꯋꯥꯅꯕꯨ ꯈ꯭ꯋꯥꯏ ꯍꯥꯎꯋꯤꯗ ꯄꯥ ꯍꯧꯖꯤꯛꯇꯤ ꯑꯆꯧ ꯑꯆꯧꯕ ꯃꯈꯥꯒ ꯊꯨꯝ ꯅꯝꯂꯞ ꯇꯧꯔꯒ ꯇꯧꯕ ꯀꯧꯇ ꯑꯆꯧ ꯑꯆꯧꯕ ꯁꯨ ꯊꯣꯛꯏꯗꯅ ꯑꯗꯨꯝ ꯑꯦ ꯋꯥꯜ ꯅ ꯍꯥꯜꯅ ꯌꯣꯜꯂꯤꯗꯨꯅ ꯑꯗꯨꯝ ꯍꯦꯜꯂꯤ ꯑꯇꯣꯞꯄꯗꯣ ꯀꯩꯁꯨ ꯆꯥꯅꯤꯡꯗꯦ ꯑꯩꯗꯤ
ꯑꯗꯨꯅꯦ ꯍꯥꯏꯗꯤ ꯀꯩꯅꯣ ꯍꯥꯞꯄꯏ ꯋꯥꯅꯣ ꯊꯣꯡꯒꯥꯟꯁꯤꯗꯤ ꯈꯥꯃꯦꯟ ꯁꯤꯟꯕ ꯑꯃ ꯍꯥꯞꯈ꯭ꯔꯕ ꯑꯁ ꯃꯣꯏ ꯈꯨꯍꯥꯎꯗꯤ ꯂꯩꯇ꯭ꯔꯦ ꯍꯥꯏꯗꯤ ꯈꯥꯃꯦꯟ ꯑꯁꯤꯟꯕꯒꯤ ꯐ꯭ꯂꯦꯕꯔꯁꯨ ꯑꯣꯏꯕꯅꯤꯅꯀꯣ ꯑꯗꯨꯝ ꯈꯥꯃꯦꯟꯁꯤꯟ ꯑꯃ ꯍꯥꯞꯄꯒ ꯑꯗꯨꯝ ꯊꯣꯡꯒꯦ ꯌꯥꯅꯤꯗꯤ ꯑꯁ ꯃꯣꯏ ꯈ꯭ꯋꯥ ꯍꯥꯎꯋꯦ ꯑꯗꯨꯗꯤ ꯍꯥꯏꯗꯤ ꯑꯗꯨꯝ ꯉꯁꯤ ꯑꯩ ꯏꯇꯣꯝ ꯆꯥꯕꯅꯤꯅꯀꯣ ꯑꯗꯨꯝꯌ ꯎꯛꯇ ꯊꯣꯡꯉꯦꯈꯜꯂꯣ ꯅꯨꯃꯤꯗꯥꯡ ꯕꯨꯛ ꯗꯨꯝ ꯆꯥ ꯌꯥꯏꯑꯦꯕ ꯑꯗꯨꯝ ꯉꯥꯁꯨ ꯃꯣꯏ ꯌꯥꯝꯅ ꯍꯥꯞꯄꯦꯕ ꯑꯗꯨꯝ ꯄꯩꯁꯥꯁꯨ ꯍꯣꯡꯕ ꯌꯥꯝꯁꯨ ꯌꯥꯝꯕ ꯑꯗꯨꯃꯥꯏꯅ ꯇꯧꯋꯦ
ꯉꯥ ꯀꯧꯇꯥꯁꯤꯕꯨ ꯍꯧꯖꯤꯛ ꯂꯨꯄꯥ ꯅꯤꯐꯨ ꯄꯤꯔꯤꯕꯣ ꯌꯥꯡꯈꯩ ꯄꯤꯔꯤꯕꯣ ꯂꯩꯗꯕꯕꯨ ꯀꯨꯏꯔꯦ ꯌ ꯄꯤꯅꯣ ꯈꯪꯗꯦꯅꯦ
ꯑꯗꯨꯝ ꯑꯗꯨꯋꯥꯏ ꯃꯃꯜ ꯑꯗꯨꯋꯥꯏꯗ ꯂꯩꯕꯅꯦ ꯍꯧꯖꯤꯛꯀꯥꯟꯁꯤꯗ ꯑꯃꯨꯛ ꯇꯥꯡꯉꯦ ꯑꯃꯨꯛ ꯍꯣꯡꯉꯦ ꯄꯣꯠꯁꯤ ꯑꯩꯈꯣꯏꯁ ꯐꯪꯗꯕꯅꯤꯅꯀꯣ ꯄꯣꯠꯇꯨ ꯄꯣꯛ ꯐꯪꯕ ꯄꯣꯠ ꯑꯣꯏꯕ ꯐꯩ ꯑꯋꯥꯟꯁꯤꯗꯤ ꯑꯇꯣꯝ ꯃꯔꯤ ꯄꯨꯁꯤꯜꯂꯛꯄ ꯄꯣꯠ ꯑꯣꯏꯕꯅꯤꯅ ꯐꯪꯗꯦꯗꯅ ꯑꯗꯨꯏꯅꯦꯗ
ꯍꯣꯏ ꯍꯧꯖꯤꯛꯇꯤ ꯑꯗꯨꯅꯦ ꯑꯇꯣꯞꯄꯁꯨ ꯍꯣꯏ ꯑꯗꯨꯗꯤ ꯑꯩ ꯍꯣꯔꯦꯟ ꯑꯃꯨꯛ ꯄꯥꯎ ꯐꯥꯎꯔꯒꯦ ꯊꯕꯛ ꯏꯪꯈꯥꯡ ꯐꯤ ꯈꯔ ꯁꯨꯗꯣꯛꯎꯒꯦ ꯅꯨꯡꯁꯥ ꯈꯔ ꯁꯥꯔꯛꯏ
ꯍꯣꯏ ꯍꯣꯏ ꯊꯝꯃꯣ ꯊꯝꯃꯣ